ꯂꯥꯎꯊꯦꯠ
ꯀꯩꯗꯧꯔꯝꯃꯤꯅꯣ
ꯑꯣ ꯑꯩꯁꯦ ꯁꯨꯝ ꯂꯩꯔꯝꯕꯅꯦ ꯑꯩꯗꯣ ꯆꯥꯛ ꯆꯥꯔꯁꯤꯅꯅꯦ ꯇꯧꯕ ꯑꯗꯨꯒꯤ ꯆꯥꯛ ꯆꯥꯗ꯭ꯔꯤ ꯍꯧꯖꯤꯛ ꯁꯨꯝ ꯑ ꯅꯍꯥꯛ ꯆꯥꯛ ꯆꯥꯔꯝꯗꯥꯏꯒꯤ ꯐꯝꯃꯒ ꯏꯃꯥꯟꯅꯕꯤꯁꯤꯡꯒ ꯂꯩꯔꯝꯃꯤꯅꯦ ꯅꯪꯗꯤ ꯀꯩꯗꯧꯔꯝꯃꯤꯅꯣ
ꯑꯩꯁꯤꯗꯤ ꯏꯟꯖꯥꯡ ꯀꯩꯀꯩ ꯃꯊꯦꯜ ꯊꯣꯡꯉꯒꯦ ꯑꯩꯗꯨ ꯆꯝꯗꯤ ꯐꯨꯠꯂꯝꯃꯦ ꯑꯗꯨꯒ ꯑꯇꯣꯞꯄꯁꯦ ꯀꯩ ꯇꯧ ꯇꯧꯁꯤꯒꯦ ꯈꯜꯂ ꯁꯨꯝ ꯐꯝꯃ ꯉꯥꯏꯍꯥꯛ ꯁꯨꯝ ꯂꯩꯔꯝꯕꯅꯦ ꯀꯩꯀꯩ ꯃꯊꯦꯜ ꯊꯣꯡꯉꯛꯒꯦ
ꯑꯣ ꯑꯩꯈꯣꯏꯁꯤꯥꯛ
ꯀꯩꯅꯣ ꯑꯣꯏꯅ ꯇꯧꯔꯦ ꯀꯔꯤ ꯊꯒꯜ ꯇꯥꯅ ꯊꯣꯡꯁꯂꯦ ꯀꯩꯅꯣ ꯇꯧꯋꯦ ꯉꯁꯌꯨ ꯣ ꯑꯗꯨꯝ ꯑꯗꯨ ꯂꯧꯕꯁꯨ ꯄꯥꯝꯃꯨꯔꯕ ꯑꯗꯨ ꯌꯥꯔꯅꯤ ꯍꯣꯔꯦꯟ ꯈꯔ ꯁꯥꯍꯜ ꯂꯒ ꯆꯥꯔꯔꯕꯣ ꯀꯃꯥꯏ
ꯑꯣ ꯑꯣ ꯑꯩꯁ ꯆꯥꯗ꯭ꯔꯤ ꯆꯥꯛ ꯈꯣꯡꯉꯝꯃꯦ ꯑꯗꯩ ꯆꯝꯐꯨꯠꯇꯣ ꯀꯩꯅꯣ ꯈꯣꯡꯗ꯭ꯔꯨꯝꯅꯦ ꯍꯋꯥꯏ ꯑꯁꯥꯡꯕꯤꯅꯦ ꯊꯕꯤꯅꯦ ꯇꯧꯔꯒ ꯆꯝꯐꯨꯠ ꯐꯨꯠꯂꯝꯃꯦ ꯑ ꯆꯥꯛ ꯂꯣꯏꯔꯝꯃꯦ ꯆꯝꯐꯨꯠꯀ ꯐꯂꯝ ꯑꯗꯨ ꯑꯇꯣꯞꯄꯗꯤ ꯇꯧꯔꯝꯗ꯭ꯔꯤ ꯑꯩ ꯑꯗꯨꯝ ꯀꯩꯅꯣ ꯉꯍꯥꯛꯇꯪ ꯀꯣꯟꯅ ꯉꯥꯏꯍꯥꯛ ꯂꯩꯔꯒ ꯄꯨꯡ ꯃꯥꯄꯟꯃꯨꯛꯀ ꯇꯥꯕꯩꯗꯨꯗ ꯑꯗꯨꯗ ꯑꯣꯏꯅ ꯆꯥꯛ ꯆꯥꯔꯀꯦꯅ ꯑꯗꯨꯝ ꯊꯝꯃꯝꯃꯦ ꯅꯪ ꯊꯔꯣꯏꯗꯣ ꯀꯥꯏꯗꯒꯤꯩ ꯂꯩꯔꯛꯀꯦ ꯀꯃꯥꯏ ꯀꯃꯥꯏꯅ ꯇꯧꯒꯦ ꯀꯔꯝꯕ ꯊꯧꯔꯝꯅꯣ ꯈꯪꯕ꯭ꯔꯣ
ꯑꯩꯈꯣꯏꯅꯦ ꯑꯩꯗꯣ ꯑꯩ ꯌꯨꯝꯗ ꯂꯩꯇꯦꯕ ꯑꯩꯗꯣ ꯑꯩꯗꯤꯣ ꯍꯣꯁꯇꯦꯜꯗ ꯂꯩꯌꯦꯕꯀꯣ ꯑꯗꯣ ꯑꯩꯈꯣꯏ ꯍꯣꯁꯇꯦꯜꯁꯤꯒꯤ ꯒꯦꯠ ꯃꯌꯥꯗ ꯂꯩꯕ ꯑꯗꯨꯗ ꯀꯣꯛ ꯌꯣꯜꯂꯝꯕ ꯑꯗꯨꯒꯤ ꯀꯣꯛ ꯂꯩꯁꯤꯜꯂꯒ ꯍꯥꯏꯗꯤ ꯃꯍꯥꯎ ꯌꯦꯡꯒꯦꯗ ꯊꯔꯑꯣ ꯁꯨꯝ ꯆꯗꯕꯁꯨ ꯀꯨꯏꯦꯗꯅ ꯑꯗꯩꯗꯤ ꯍꯧꯖꯤꯛꯇꯣ ꯊꯔꯣꯏꯁꯨ ꯌꯥꯝ ꯈꯔ ꯊꯣꯛꯅꯩꯗꯅ ꯃꯇꯝꯗꯨ ꯑꯣꯏꯕꯅꯤꯅ ꯑꯗꯨꯗꯨꯒꯤ ꯑꯩꯅ ꯀꯣꯛ ꯂꯩꯁꯜꯂꯒ ꯊꯔꯣꯏꯗꯣ ꯆꯥꯔꯒ ꯌꯦꯡꯒꯦꯅ ꯎꯝ ꯂꯩꯁꯜꯂꯛꯄꯅꯦꯕ ꯑꯗꯨ ꯐꯩꯌꯦꯅ ꯒꯥꯔꯤꯗꯣ ꯑꯆꯝꯕ ꯆꯥꯕꯗꯣ
ꯑꯗꯣ ꯑꯩꯗꯤ ꯍꯧꯖꯤꯛꯀꯥꯟꯁꯦ ꯈꯦꯆ ꯎꯇꯤꯒꯁꯤꯦ ꯇꯧꯔꯒ ꯌꯥꯝ ꯆꯥꯅꯤꯡꯑꯦ ꯃꯤ ꯌꯥꯝ ꯆꯥꯟꯅꯩ ꯍꯥꯏꯕ ꯆꯥꯗꯔꯤ ꯍꯥꯏꯕ ꯍꯟꯗꯛꯀꯤ ꯑꯃꯩ ꯈꯦꯠꯆꯣꯡꯕꯁꯨꯅꯦ ꯁꯨꯝ ꯏꯇꯣꯝ ꯂꯩ ꯇꯟꯗ ꯅꯥꯕ
ꯊꯔꯣꯏꯔꯣ ꯅꯪ ꯍꯥꯏꯗꯣ
ꯈꯦꯆꯒ ꯎꯇꯤꯒ
ꯑꯣꯍꯣ ꯑꯣꯍꯣ ꯑꯣ ꯈꯦꯆꯒ ꯎꯇꯤꯒꯗꯣ ꯑꯩ ꯅꯍ ꯌꯨꯝ ꯆꯠꯂꯨꯕꯗꯣ ꯑꯗꯨꯗ ꯆꯥꯔꯛꯑꯦ ꯈꯦꯆ ꯎꯇꯤꯒꯗꯣ ꯑꯗꯣ ꯈꯦꯆꯁꯦ ꯑꯩꯈꯣꯏ ꯃꯥꯅ ꯊꯣꯡꯉꯦꯕ ꯑꯗꯨꯗꯨꯒꯅꯦ ꯏꯁꯤꯡꯁꯦ ꯈꯤꯇꯪ ꯌꯥꯝꯍꯟꯈ꯭ꯔꯕ ꯍꯥꯏꯗꯤ ꯃꯍꯤꯗꯣ ꯈꯤꯇꯪ ꯌꯥꯝꯈ꯭ꯔꯕ ꯑꯗꯨꯏꯗꯨ ꯄꯦꯠꯇꯣꯏꯅꯦꯕ ꯑꯗꯨ ꯑꯣꯏꯔꯁꯨꯅꯦ ꯍꯥꯎꯕꯨꯗꯤ ꯍꯥꯎꯋꯦ ꯑꯗꯨꯝ ꯍꯥꯏꯗꯤ ꯈꯦꯇꯤ ꯃꯅꯝ ꯅꯝꯃꯒ
ꯍꯣꯏ ꯍꯣꯏ ꯑꯩꯁꯨ ꯌꯥꯝ ꯆꯅꯤꯡꯉꯦ ꯍꯥꯏꯕ ꯈꯦꯆꯗꯣ ꯑꯗꯨ ꯊꯣꯡꯕꯁꯦ ꯏꯇꯣꯝꯗꯣ ꯑꯩ ꯇꯟꯗꯥ ꯍꯥꯏꯕ ꯁꯨꯝ ꯕꯤꯠ ꯂꯩꯇꯗ ꯊꯣꯡꯉ ꯂꯩꯇ꯭ꯔꯦ ꯑꯗꯨ ꯑꯗꯩ ꯀꯩꯅꯣ ꯊꯕꯛꯁꯦ ꯇꯧꯗꯧꯕ ꯊꯕꯛꯁꯨ ꯈꯔ ꯆꯤꯟꯕ ꯑꯗꯨꯅꯅꯦ ꯊꯣꯡꯁꯤ ꯊꯣꯡꯁꯤ ꯈꯜꯂ ꯈꯜꯂ ꯁꯨꯝ ꯊꯣꯡꯗ꯭ꯔꯤꯀꯣꯟ ꯍꯌꯦꯡ ꯈꯔ ꯍꯥꯡꯉꯀꯥꯟꯗ ꯑꯣꯏꯅ ꯊꯣꯡꯉꯒꯦꯅ ꯊꯣꯡꯗ꯭ꯔꯤ ꯍꯧꯖꯤꯛꯐꯥꯎꯒꯤꯗꯤ
ꯑꯣ ꯑꯗꯨ ꯅꯪ ꯀꯩꯅꯣ ꯎꯇꯤ ꯊꯣꯡꯕꯗꯤ ꯍꯩꯕ꯭ꯔꯣ ꯈꯦꯖꯤꯗ ꯊꯣꯡꯁꯦ ꯑꯩꯈꯣꯏꯗ ꯊꯣꯡꯉꯒ ꯆꯥꯁꯦ ꯅ ꯅꯣꯡꯃ ꯆꯥꯃꯤꯟꯅꯁꯦ ꯌꯥꯗ꯭ꯔꯣ
ꯌꯥꯏꯌꯦ ꯌꯥꯏꯌꯦ ꯎꯇꯤ ꯊꯣꯡꯕꯗꯣ ꯍꯩꯇꯦ ꯍꯩꯇ꯭ꯔꯁꯨ ꯀꯅꯥ ꯀꯅꯥꯗꯅꯣ ꯈꯔ ꯍꯪꯗꯅ ꯈꯣꯠꯇꯅ ꯇꯧꯔꯒꯀꯣ ꯊꯣꯡꯉ ꯂꯣꯏꯔꯦ ꯈꯦꯆꯤꯗꯨꯕꯨꯗꯤ ꯑꯗꯨꯝ ꯏꯔꯥꯏ ꯂꯥꯏꯗꯅ ꯔꯥꯏꯁ ꯀꯨꯀꯔꯗ ꯀꯩ ꯀꯩꯅꯣ ꯈꯔ ꯍꯥꯞꯄꯒ ꯑꯗꯨꯝ
ꯑꯥꯎ ꯊꯣꯡꯁꯦ ꯑꯗꯣ ꯑꯩꯒ ꯂꯩꯃꯤꯟꯅꯕ ꯏꯃꯥꯟꯅꯕꯤꯗꯣ ꯑꯗꯣ ꯃꯥ ꯃꯥꯗꯤ ꯎꯇꯤ ꯊꯣꯡꯕꯗꯣ ꯍꯩ ꯍꯥꯏꯌꯦꯕ ꯍꯥꯏꯗꯤ ꯑꯗꯨ ꯒ꯭ꯔꯤꯟ ꯑꯣꯏꯍꯟꯕꯗꯨꯗꯤ ꯍꯩꯇꯕ ꯑꯁꯪꯕ ꯑꯣꯏꯍꯟꯕꯗꯨꯗꯤ ꯍꯩ ꯎꯇꯤꯌꯦ ꯃꯥꯁꯦ ꯑꯗꯨꯗꯨꯒ ꯎꯇꯤ ꯊꯣꯡꯕꯗꯤ ꯍꯩ ꯍꯥꯏ ꯑꯗꯣ ꯃꯥꯅ ꯎꯇꯤ ꯊꯣꯡꯍꯜꯂꯁꯦ ꯑꯗꯣ ꯈꯦꯆꯤꯗꯣ ꯊꯣꯡꯉꯒ ꯅꯣꯡꯃ ꯅꯣꯡꯃ ꯆꯥꯁꯦ ꯍꯥꯏꯗꯤ ꯁꯨꯤ ꯍꯧꯖꯤꯛ ꯑꯥ ꯑꯦꯛꯖꯥꯝꯁꯨ ꯌꯥꯝ ꯀꯟꯅ ꯍꯧꯅꯗ꯭ꯔꯤꯀꯥꯟ ꯃꯔꯛ ꯈꯤꯇꯪꯗꯤ ꯂꯩꯔꯤꯗꯅ ꯑꯗꯣ ꯅꯣꯡꯃ ꯑꯃ ꯌꯦꯡꯉꯒ ꯆꯦ ꯍꯦ ꯑꯦꯖꯥꯝ ꯍꯧꯒ꯭ꯔꯒꯗꯤ ꯑꯦꯖꯥ ꯑꯗꯣ ꯑꯦꯛꯖꯥꯝ ꯃꯅꯨꯡꯅ ꯍꯦꯟꯅꯅꯦ ꯆꯥꯛ ꯀꯩꯀꯥꯁꯦ ꯆꯥꯕꯩ ꯇꯥꯏꯞꯇ ꯍꯧꯕꯅꯦ ꯍꯥꯏꯕ
ꯆꯥꯏ ꯆꯥꯏ ꯄꯥꯛ ꯆꯥꯗ ꯆꯥꯏ ꯑꯩ ꯉꯁꯤ ꯅꯨꯡꯊꯤ ꯁꯦꯟꯒꯥꯥꯁꯦ ꯀꯩ ꯀꯩꯅꯣ ꯈꯪꯗꯦ ꯁꯨꯝ ꯆꯤꯟꯁꯦ ꯑꯩꯈꯣꯏ ꯂꯦꯞꯅꯤꯡꯗꯕꯩ ꯇꯥꯏꯞꯇ ꯑꯩꯈꯣꯏ ꯍꯣꯁꯇꯦꯜꯗ ꯆꯥꯛ ꯄꯤꯗ꯭ꯔꯦ ꯍꯥꯏꯕꯩ ꯃꯇꯤꯛ ꯊꯣꯛꯄ ꯁꯨꯝ ꯄꯨꯡ ꯆꯥꯗ ꯆꯥꯅꯤꯡꯕꯗꯣ ꯑꯎ ꯎꯕ ꯆꯤꯟꯗ꯭ꯔꯦ ꯈꯪꯕ꯭ꯔꯥ ꯂꯥꯏꯔꯤꯛꯁꯨ ꯄꯥꯗꯦ ꯑꯗꯨꯝ ꯆꯥꯕꯤ ꯊꯛꯄꯤꯗ ꯇꯧꯔ ꯂꯩ ꯍꯥꯏꯕ ꯈꯪꯉꯕ ꯆꯥꯕꯩ ꯊꯄ ꯊꯧꯔꯝꯗꯅꯤ ꯃꯤꯠꯁꯦ ꯎꯔꯤꯁꯦ
ꯍꯣꯏ ꯍꯣꯏꯌꯦ ꯆꯥꯕꯁꯦ ꯆꯥꯕ ꯈꯤꯇꯪ ꯍꯧꯔꯒ ꯃꯌꯥꯝ ꯃꯌꯥꯝ ꯆꯥꯈ꯭ꯔꯦ ꯑꯗꯨꯗꯩ ꯑꯩꯈꯣꯏ ꯁꯨꯝ ꯏꯊꯟꯗ ꯂꯩꯕꯗꯩꯗꯤꯅꯦ ꯃꯤ ꯃꯌꯥꯝ ꯂꯩꯃꯤꯟꯅꯔꯒ ꯆꯥꯃꯤꯟꯅꯕꯁꯤꯅ ꯍꯦꯟꯅꯁꯨ ꯍꯥꯎꯁꯨ ꯍꯥꯎꯋꯤꯗꯅ ꯑꯗꯩꯗꯤ ꯌꯥꯝ ꯌꯥꯝꯁꯨ ꯆꯪꯕꯅꯦ ꯍꯥꯏꯕ ꯃꯌꯥꯝ ꯃꯌꯥꯝ ꯆꯥꯔ ꯆꯥꯔ ꯍꯥꯎꯕꯗꯣ ꯎ ꯑꯗꯣ ꯍꯌꯦꯡ ꯅꯣꯡꯃꯃ ꯆꯥꯔꯁꯦ ꯈꯦꯆꯤꯗꯨꯁꯨ ꯑꯗꯨ ꯑꯗꯨ ꯅꯣꯏꯣꯏ ꯑ ꯅꯪꯕꯨ ꯀꯩꯅꯣ ꯑꯦꯛꯖꯥꯝ ꯅ ꯑꯦꯛꯖꯥꯝꯗꯨꯕꯨ ꯗꯦꯠ ꯀꯌꯥꯗ ꯍꯧꯗꯣꯏꯅꯣ
ꯑꯩꯈꯣꯏꯁꯦ ꯀꯩꯅꯣ ꯇꯥꯡ ꯇꯔꯦꯠ ꯑꯇꯩꯩ ꯍꯧꯔꯒ ꯇꯥꯡ ꯇꯔꯥꯃꯉꯥꯗ ꯂꯣꯏꯗꯣꯏꯅꯦꯕ ꯑꯗꯨ ꯇꯔꯥꯉꯩ ꯃꯇꯨꯡꯗꯕꯨꯗꯤ ꯈꯔ ꯍꯥꯡꯗꯤ ꯍꯥꯡꯉꯅꯤ ꯑꯗꯨ ꯃꯄꯥꯗ ꯆꯥꯔꯁꯨ ꯌꯥꯏ ꯑꯁ ꯑꯗꯨꯁꯨꯅꯦ ꯀꯩꯝꯇ ꯄꯥꯕꯁꯦ ꯍꯧꯗ꯭ꯔꯤꯕꯗꯨꯅꯅꯦ ꯑꯩꯁꯦ ꯃꯊꯥꯗꯤ ꯄꯥꯕꯅꯤꯅ ꯄꯥꯁꯨ ꯄꯥꯅꯤꯡꯗ꯭ꯔꯦ ꯑꯗꯩ ꯄꯥꯔꯨꯔꯒꯁꯨ ꯈꯔ ꯍꯩꯇ꯭ꯔꯝꯅꯅꯦ ꯄꯥꯕꯗ ꯏꯁꯥꯁꯦ
ꯑꯣ ꯍꯣꯏ ꯇꯧꯕꯅꯦ ꯑꯩꯁꯨꯅꯦ ꯑꯩꯁꯨꯅꯦ ꯑꯩꯁꯨ ꯇꯧꯋꯦ ꯍꯥꯏꯕ ꯍꯥꯏꯗꯤ ꯂꯥꯏꯔꯤꯛꯁꯦ ꯌꯥꯝ ꯍꯥꯏꯗꯤ ꯄꯥꯒꯦ ꯇꯧꯕꯁꯨ ꯌꯥꯗꯒꯨꯝꯗꯣ ꯑꯗꯨꯗꯩ ꯑꯥꯗ ꯄꯩꯁ ꯅꯨꯡꯉꯥꯏꯇ ꯄꯥꯕꯗꯣ ꯑꯩꯝ ꯄꯥꯍꯧꯗ꯭ꯕ ꯑꯗꯨꯏꯗꯨꯒꯤ ꯣ ꯇ ꯎꯝ
ꯃꯆꯥꯉꯩꯁꯤꯁꯨꯕꯀꯣ ꯑꯗꯨꯝ ꯐꯖꯅꯅꯦ ꯁꯦꯂꯦꯕꯁꯇꯨ ꯂꯣꯏꯅ ꯂꯣꯏꯅꯅꯦ ꯐꯖꯅ ꯇꯥꯛꯀꯦ ꯑꯩ ꯃꯣꯏꯁꯨ ꯊꯕꯛ ꯆꯤꯟꯕꯩꯅꯤꯅꯅꯦ ꯑꯗꯨꯝ ꯇꯥꯛꯄꯣꯏ ꯇꯥꯛꯇꯕꯣꯏ ꯇꯧꯔꯕꯅꯤꯅ ꯇꯥꯛ ꯑꯕꯥꯎꯍꯩ ꯆꯠꯇ꯭ꯔꯀꯥꯟꯗꯗꯤ ꯁꯨꯇꯥꯛ ꯇꯥꯛꯂꯛꯇ꯭ꯔꯀꯥꯟꯗꯗꯤ ꯍꯦꯟꯅ ꯑꯩꯈꯣꯏꯗ ꯃꯊꯥꯗꯣ ꯁꯥꯔꯅꯦꯕ ꯈꯪꯗꯦꯗ ꯄꯥꯐꯝꯝ ꯈꯣꯠꯄ ꯑꯃ ꯈꯪꯗꯦ ꯑꯗꯩ ꯌꯥꯝ ꯂꯥꯏꯕꯁꯨ ꯅꯠꯇ꯭ꯔꯦ ꯑꯊꯥ ꯌꯥꯝ ꯆꯥꯏ ꯅꯨꯃꯤꯠ
ꯍꯣꯏꯌꯦ ꯃꯊꯥꯁ ꯍꯣꯏ ꯑꯗꯨꯏꯗꯨꯅ ꯀꯩꯅꯣ ꯇꯧꯗꯦ ꯎꯝ ꯀꯩ ꯍꯥꯏꯈ꯭ꯔꯦ ꯑꯣꯖꯥ ꯁꯥꯕꯁꯦ ꯅꯨꯡꯉꯥꯏ ꯦꯗ ꯑꯗꯨ ꯀꯩꯁꯨ ꯈꯜꯂꯨꯅꯨꯁꯦ ꯍꯌꯦꯡ ꯑꯦꯛꯖꯥꯝ ꯃꯅꯨꯡꯗ ꯃꯥꯥꯏꯅ ꯌꯥꯅ ꯌꯥꯅꯕ ꯇꯧꯁꯔꯦ ꯅꯪꯅ ꯄꯥꯗꯧꯕ ꯈꯔ ꯈꯔ ꯌꯦꯡꯉ ꯑꯗꯨꯝ ꯄꯥ ꯈꯣꯠ ꯇꯧꯔꯣ ꯅꯪꯅ ꯉꯝꯖꯕ ꯈꯔ ꯑꯗꯣ ꯑꯗꯨꯒ ꯃꯥꯏ ꯑꯗꯨꯝ ꯌꯥꯖꯅꯤꯁꯦ ꯀꯩꯁ ꯈꯜꯂꯨꯒ
ꯍꯣꯏꯁꯦ ꯍꯣꯏꯁꯦ ꯌꯥꯖꯅꯤꯁꯦ ꯅꯣꯏ ꯏꯟꯖꯥꯡ ꯅꯥꯄꯤꯕꯨ ꯀꯩꯀꯩ ꯂꯩꯍꯧꯔꯤꯒꯦ
ꯑꯁ ꯏꯟꯁꯥꯡ ꯅꯥꯄꯤꯗꯨꯕꯨ ꯃꯅꯥ ꯃꯁꯤꯡꯁꯨ ꯑꯃꯨꯛ ꯂꯩꯇꯦ ꯑꯩꯈꯣꯏꯁ ꯌꯥꯝꯅ ꯂꯩ ꯆꯠꯂꯒ ꯂꯩꯔꯨꯒꯦ ꯇꯧꯕꯅꯦ ꯅꯍꯥꯟ ꯒꯦꯃꯦꯟ ꯇꯥꯒꯤꯗ꯭ꯔꯦꯕ ꯑꯗꯣ ꯆꯠꯂꯒ ꯂꯩꯔꯨꯒꯦ ꯇꯧꯕꯗꯨꯁꯨ ꯉꯁꯤꯁꯨ ꯊꯣꯛꯇ꯭ꯔꯦ ꯃꯄꯥꯟꯗꯣ ꯑꯝꯇ ꯑꯗꯨꯏꯗꯨꯅ ꯍꯌꯦꯡ ꯑꯣꯏꯅ ꯀꯩꯅꯣ ꯇꯧꯔꯅꯤ ꯎꯝ ꯍꯌꯦꯡ ꯑꯣꯏꯅ ꯍꯌꯦꯡ
ꯑꯥ
ꯂꯩꯌꯨꯒ ꯀꯩꯅꯣ ꯇꯧꯔꯛꯅꯤ ꯍꯌꯦꯡ ꯑꯣꯏꯅ ꯂꯩꯔꯨꯔꯦ ꯀꯅꯤ ꯑ
ꯎꯝ ꯉꯔꯥꯡꯗꯣ ꯑꯩꯁꯨꯅꯦ ꯀꯩꯅꯣꯗꯣ ꯆꯝꯐꯨꯠꯇ ꯑꯗꯨꯣꯏꯅꯦꯅ ꯈꯣꯡꯗ꯭ꯔꯨꯝ ꯀꯩꯀꯥꯗꯨꯣ ꯂꯩꯕ ꯆꯠꯂꯦ ꯄꯨꯟꯁꯤꯒꯤ ꯑꯍꯥꯟꯕꯗꯨ ꯂꯩꯔꯕꯅꯤꯅ ꯈꯣꯡꯗ꯭ꯔꯨꯝꯗꯣ ꯈꯪꯒꯗꯥꯏꯕꯀꯣ ꯈ꯭ꯋꯥꯏ ꯑꯩ ꯆꯥꯎꯕ ꯃꯔꯨ ꯈ꯭ꯋꯥꯏꯗꯒꯤꯩ ꯂꯤꯕꯗꯣ ꯑꯗꯨ ꯑꯣꯏꯅ ꯈꯜꯂ ꯂꯩꯔ ꯂꯥꯛꯑꯦ ꯑꯗꯨꯅ ꯈꯣꯡꯗ꯭ꯔꯨꯝꯗꯨ ꯈꯥꯏꯕꯗꯥꯏꯕ ꯃꯔꯨꯗꯨꯅ ꯀꯟꯃꯟꯗꯅ ꯊꯥꯡꯒ ꯑꯝꯁꯨ ꯆꯪꯗꯦ ꯐꯨꯠꯇꯤ ꯐꯨꯠꯆꯤꯜꯂꯝꯃꯦ ꯆꯪꯐꯨꯠꯇꯣꯏꯅ ꯅꯗ
ꯐ ꯑꯣ ꯃꯈꯣꯟ ꯇꯥꯗꯕꯩ ꯑꯣꯏꯔꯝꯃꯅꯤ ꯑꯗꯨꯑꯣꯏꯗꯤ ꯃꯄꯥꯟꯗ ꯑꯗꯨꯝ ꯂꯩꯌꯣ ꯅꯪ ꯀꯥꯡꯁꯤꯒꯁꯨ
ꯑꯥ ꯂꯩꯔꯤ ꯀꯥꯡꯕꯨꯗꯤ ꯆꯤꯛꯇꯤ ꯃꯩ ꯊꯥꯟꯕꯅꯤꯅ ꯀꯥꯡꯈꯩꯁ ꯌꯥꯝ ꯆꯤꯄꯣꯛ ꯑꯣꯏꯗꯦ ꯀꯤꯗꯦ ꯀꯤꯗꯦ ꯀꯥꯡꯈꯩꯁꯨꯨꯞ ꯄꯥꯏꯗꯦ ꯃꯩꯗꯨ ꯊꯥꯟꯕꯒꯤ ꯈꯪꯗꯦ ꯀꯌꯥ ꯀꯟꯅ ꯄꯥꯏꯕ ꯑꯣꯏꯗꯦ ꯀꯩꯁꯨ ꯑꯗꯨꯝ ꯌꯥꯏꯑꯕ
ꯑꯣ ꯑꯩ ꯏꯃꯥꯟꯅꯕꯤ ꯑꯃ ꯂꯩꯑꯕ ꯃꯥꯅꯗꯤ ꯅꯪ ꯀꯥꯡ ꯆꯤꯛꯑꯝꯒꯗ꯭ꯔꯥ ꯅꯁꯦ ꯄꯥꯈꯠꯂꯕ
ꯑꯣ ꯑꯣ ꯆꯦꯛꯇꯦꯅ ꯍꯥꯏꯌꯨ ꯀꯩꯝ ꯇꯧꯗꯦ
ꯑꯣ ꯃꯥꯗꯣ ꯆꯤꯛꯇꯕ ꯃꯥꯜꯂꯦ ꯀꯩꯝ ꯇꯧꯗꯕ ꯃꯥꯜꯂꯦ ꯍꯣꯏ ꯅꯪ ꯆ ꯆꯥꯛꯤꯅꯠ
ꯆꯥꯛ ꯆꯥꯗ꯭ꯔꯦ ꯆꯥꯅꯤꯡꯗ꯭ꯔꯦ ꯆꯥꯛꯁꯤꯁꯨ ꯑꯍꯥꯎꯕ ꯏꯟꯁꯥꯡꯅꯤꯅꯅꯦ ꯆꯥꯅꯤꯡꯗ꯭ꯔꯦ
ꯍꯣꯏ ꯑꯩꯈꯣꯏꯗꯤ ꯑꯩꯈꯣꯏꯗꯤ ꯥꯛ ꯊꯣꯡꯍꯧꯗ꯭ꯔꯕꯅꯤꯅ ꯈꯪꯗꯦ ꯒ꯭ꯌꯥꯟ ꯇꯥꯔꯗꯤ ꯑꯩꯈꯣꯏ ꯑꯩ ꯍꯧꯖꯤꯛ ꯀꯥꯈꯠꯂꯒꯕꯨꯗꯤ ꯆꯥꯔꯣꯅꯦ ꯑꯩ ꯑꯩꯗꯣ ꯃꯈꯥꯗ ꯂꯩꯌꯦꯕ ꯏꯃꯥꯟꯅꯕꯤ ꯑꯃꯒꯤꯗ ꯂꯥꯛꯄ ꯑꯗꯨꯗꯨꯒꯤ ꯑꯗꯣ ꯍꯣꯔꯦꯟꯕꯨꯗꯤ ꯀꯥꯈꯠꯂꯒ ꯆꯥꯔꯨꯔꯅꯤ
ꯑꯩꯁꯨ ꯉꯍꯥꯛꯇꯪ ꯃꯈꯥ ꯀꯨꯝꯃꯒ ꯁꯨꯝ ꯆꯠꯂꯨꯁꯤꯔ ꯈꯟꯕꯅꯦ ꯇꯜꯂꯦ ꯉꯁꯤꯒꯤꯗꯒꯤꯗꯤ ꯆꯠꯂꯔꯣꯏ ꯑꯃꯃꯨꯔꯒꯦ ꯀꯥ ꯃꯅꯨꯡꯗ ꯅ ꯐꯣꯟ ꯌꯦꯡꯉꯒ
ꯍꯣꯏ ꯐꯣꯟ ꯌꯦꯡꯉꯒ ꯂꯩꯔꯣ
ꯑꯗꯨꯅ ꯐꯥꯏ ꯐꯣꯟꯗꯒꯤ ꯌꯦꯡꯅꯤꯡ ꯌꯦꯡꯅꯤꯡ ꯌꯦꯡꯉꯒ ꯁꯨꯝ ꯃꯇꯝ ꯂꯦꯟꯕꯅꯦꯅ ꯐꯔꯦ
ꯑꯗꯨꯅ ꯐꯣꯟ ꯌꯦꯡꯕ ꯑꯩꯗꯤ ꯐꯣꯟ ꯌꯦꯡꯕꯣꯟꯗꯅ ꯃꯤꯠꯁꯦ ꯁꯣꯛꯑꯦ ꯍꯥꯏꯕ ꯅꯪ ꯁꯣꯛꯇ꯭ꯔꯣ
ꯏꯁ ꯏꯁ ꯀꯣꯛꯁꯤ ꯆꯤꯛꯄ ꯂꯩꯕꯦꯝꯃ ꯂꯣꯏ ꯀꯣꯟꯅꯤ ꯌꯦꯡꯃꯟꯗꯅ ꯅꯣꯡꯉꯥꯟꯕꯗꯅꯤ ꯌꯦꯡꯉꯛꯏꯁꯦ ꯍꯣꯡ ꯇꯉꯥꯜꯂꯒ ꯍꯧꯒꯠꯂꯛꯄꯗ ꯌꯦꯡꯉꯕ ꯐꯣꯟꯁꯤꯅ ꯉꯥꯏꯍꯥꯛ ꯄꯣꯛ ꯄꯣꯊꯥꯖꯗ꯭ꯔꯕꯅꯤ ꯐꯣꯟꯒꯁꯦ
ꯑꯗꯣ ꯑꯩꯒꯤꯗꯤꯅꯦ ꯑꯩꯒꯤ ꯐꯣꯟꯁꯦ ꯉꯥꯏꯍꯥꯛ ꯄꯣꯊꯥꯍꯜꯂꯤꯁꯤ ꯆꯥꯔꯖ ꯇꯧꯕ ꯃꯇꯝꯗꯣ ꯑꯗꯨ ꯈꯠꯇꯅꯦ ꯍꯥꯏꯕ ꯃꯥꯅ ꯃꯤ ꯂꯩꯁꯦ ꯑꯇꯩꯗꯤ ꯑꯗꯨꯝ
ꯅ ꯍꯜꯂꯣ ꯑ ꯇꯥꯔꯤꯕꯣ ꯑꯩꯅ ꯉꯥꯡꯕꯁꯦ ꯊ ꯛ ꯐꯣꯟ ꯇꯄꯥꯏꯅ ꯑꯗꯨ ꯑꯗꯨ